ꯇꯥꯔꯔꯕ
ꯇꯔꯦ ꯇꯔꯦ ꯇꯥꯏꯌꯦ ꯆ꯭ꯔꯣ ꯃꯁꯥꯅ ꯄꯠꯄ ꯇꯠꯂꯤ ꯅꯦꯠ ꯅꯨꯡꯉꯥꯏꯇꯕꯒꯤ ꯑꯣꯖꯥꯠꯂꯥꯑꯣ
ꯈꯪꯗꯌꯣ
ꯑꯩꯩꯅꯁꯨ ꯀꯛꯇꯦ ꯅꯪꯁꯨ ꯀꯛꯇꯦ ꯑꯗꯨꯗꯤꯗꯤ ꯑꯣꯏ ꯃꯤ ꯍꯣꯏ ꯇꯣ ꯃꯥꯜ
ꯅꯣꯡꯁꯨ ꯃꯪꯁꯤꯜꯂꯛꯄꯁꯤꯗ ꯑꯩꯅ ꯅꯣꯡꯁꯨ ꯃꯨꯁꯤꯜꯂꯛꯄꯁꯤꯗ ꯃꯣꯏꯔꯥꯡꯁꯤ ꯆꯠꯄ ꯇꯜꯂꯦꯅ ꯍꯥꯏꯕꯅꯤ
ꯋꯦꯗꯔꯁꯤꯅꯗꯤ ꯅꯨꯡꯗꯤ ꯅꯨꯡꯉꯥꯏꯇꯦꯅꯦ
ꯅꯣꯡ ꯇꯥꯔꯛꯇꯕ ꯑꯣꯏꯔꯗꯤ ꯐꯕ ꯅꯣꯡ ꯇꯥꯔꯛꯄ ꯑꯣꯏꯔꯗꯤ ꯆꯦ ꯆꯥꯡꯅꯤ ꯃꯌꯥꯝ ꯌꯥꯎꯕꯅꯤꯅꯀꯣ
ꯃꯪꯂꯤ ꯃꯪꯂꯤ ꯇꯧꯕꯗꯨꯣ
ꯎꯝ
ꯑ ꯁꯥꯇꯅꯤꯅ ꯔꯦꯟꯀꯣꯠ ꯑꯃꯇ ꯍꯥꯞꯆꯤꯟꯈ꯭ꯔꯣ ꯃꯕꯥꯅꯤꯒꯤ
ꯎꯝ
ꯑꯗꯨ ꯔꯦꯟꯀꯣꯠꯇꯨ ꯆꯠꯂꯣ ꯀꯩꯅꯣ ꯍꯥꯏꯗꯤ ꯆꯨꯔꯛꯑꯁꯨꯕꯣꯕ ꯑꯃ ꯀꯟꯅ ꯆꯨꯔ ꯑꯅ ꯂꯦꯊꯑꯣ ꯑꯄ ꯃꯃꯇ
ꯁꯗꯥꯥꯏꯁꯤꯡ ꯆꯔꯥꯗ꯭ꯔꯤꯕ
ꯆꯥꯗꯔꯤ ꯏꯃꯥꯒ ꯀꯩꯅꯣꯒꯗꯤ ꯏꯕꯣꯛꯇꯗꯤ ꯆꯥꯛ ꯍꯦꯟꯕꯅꯤ ꯑꯁꯤ ꯉꯔꯥꯡ ꯑꯁꯤ ꯀ ꯆꯠꯇꯔꯅꯤ ꯆꯗꯗ
ꯑꯣꯀꯦ
ꯑꯩꯈꯣꯏꯒꯤ ꯃꯔꯛ ꯃꯔꯛꯇ ꯆꯥꯛ ꯍꯦꯜꯂꯦ ꯃꯣꯏꯗꯤ ꯃꯔꯛ ꯃꯔꯛꯇ ꯆꯥꯛ ꯍꯦꯜꯂꯦꯕ
ꯑꯣ ꯍꯞꯇꯥ ꯍꯞꯇꯥ ꯈꯨꯗꯤꯡꯒꯤ ꯍꯦꯜꯂꯤꯔꯥ
ꯎꯝ ꯑꯗꯨꯗꯤ ꯅꯠꯇꯦ
ꯎꯝ
ꯀꯔꯗꯤ ꯑꯩꯈꯣꯏꯗꯤ ꯉꯝꯃꯣꯏ
ꯀꯗꯔꯗꯨ ꯈꯠꯇꯅꯤ
ꯑꯩꯗꯤ ꯉꯁꯥꯏ ꯇꯨꯏꯁꯟꯗꯁꯨ ꯇꯟꯁꯨ ꯆꯥꯔꯛꯏꯅꯦ ꯍꯧꯖꯤꯛ ꯆꯥꯛ ꯂꯥꯛꯑꯝꯕ ꯑꯃꯨꯛ ꯍꯧꯔ
ꯎ ꯆꯥꯛꯁꯤ ꯌꯥꯝ ꯀꯟꯅ ꯁꯨꯂꯝ ꯂꯥꯝꯗꯦ ꯑꯗꯨꯒꯅꯦ ꯑꯩꯅ ꯄꯥꯝꯖꯕ ꯍꯥꯏꯗ ꯆꯥꯒꯨꯝꯕꯁ ꯇꯣꯏꯅ ꯊꯛꯄ
ꯎꯝ ꯎ
ꯑꯁ ꯃꯌꯥꯡ ꯑꯃꯨꯛ ꯀꯩꯅꯣ ꯐꯤ ꯌꯣꯟꯕ ꯂꯥꯛꯏꯅ ꯀꯣꯏ ꯂꯥꯎ ꯂꯥꯎ ꯂꯥꯛꯑ
ꯆꯥꯛꯁ ꯆꯥꯛꯁꯤꯗ ꯑꯣꯏꯅ ꯃꯄꯨꯡ ꯐꯥꯔꯒ ꯆꯥꯅꯤꯡꯕ ꯑꯇꯩꯁꯨ ꯀꯥꯟꯅ ꯁꯥꯅꯤꯡꯗꯕꯀꯣ
ꯎꯝ
ꯇꯅꯤ ꯌꯦ ꯇꯁ
ꯑꯌꯦ ꯇꯨꯝꯃ ꯎꯛꯇ꯭ꯔꯔꯕ
ꯉꯔꯥꯡ ꯂꯣꯏꯁꯤꯟꯕꯗ ꯅꯝꯕ ꯂꯣꯏꯁꯤꯟꯕꯗ ꯌꯥꯡꯈꯩ ꯅꯝꯕ ꯂꯣꯏꯔꯦ ꯑꯗꯨ ꯊꯦꯡꯉꯦꯕ ꯕꯥꯔꯣ ꯇꯥꯔꯦꯕ
ꯑꯩ ꯄꯨꯡ ꯑꯃ ꯃꯈꯥꯏꯃꯨꯛ ꯇꯥꯔꯝꯃꯅꯤ ꯑꯩꯅ ꯇꯨꯝꯕ ꯀꯥꯟꯗ ꯍꯥꯏꯗꯤ ꯇꯨꯝꯅꯤꯡꯗꯗꯅ ꯑꯗꯨꯝ ꯇꯧꯔ ꯂꯩꯕ ꯉ ꯋꯥꯈꯤꯕꯒꯤ ꯑꯩꯈꯣꯏꯒꯤ ꯍꯣꯁꯄꯤꯇꯥꯜ ꯀꯥꯊꯣꯛ ꯀꯥꯁꯤꯟ ꯇꯧꯕꯒꯤ
ꯑꯣꯏ ꯃꯥꯗꯤꯩ ꯋꯥ ꯆꯣꯛꯊꯔ ꯑꯗꯨꯝ ꯀꯩꯅꯣ ꯇꯧꯔ ꯂꯩꯕꯗꯣ ꯃꯤꯠ ꯇꯨꯝꯊꯕꯗꯤ ꯌꯥꯗꯕꯤꯗ
ꯎꯝ ꯇꯨꯝꯊꯕ ꯌꯥꯗ꯭ꯔꯦ ꯍꯥꯏꯗꯤ ꯅꯣꯡ ꯈꯒ ꯈꯤꯛꯂꯤ ꯈꯤꯛꯂꯤ ꯇꯧꯔꯛꯄꯅꯦ ꯌꯨꯝꯗꯤꯗꯔꯑꯦ ꯑꯗꯒꯤ ꯁꯦꯊꯔꯦ ꯏ ꯊꯣꯛ ꯀꯥꯟ ꯄꯨꯡꯅꯤꯄꯥꯥꯟ ꯇꯥꯂꯦꯃꯦ
ꯎꯝ
ꯑꯩ ꯁꯨꯝ ꯇꯟꯁꯤꯟꯒꯗꯣ ꯃꯥꯜꯂꯤꯕꯣ ꯀꯩꯝꯇ ꯇꯧꯗꯕ ꯂꯩꯈꯠꯂꯛꯏꯁꯤꯕꯣ
ꯑꯗꯨꯝ ꯇꯧꯍꯧꯋꯦ ꯅꯥꯕ ꯉꯜꯂꯤ ꯀꯥꯟꯗꯕꯣ
ꯄꯨꯔꯥ ꯀꯩꯅꯣꯝꯃ ꯑꯗꯨꯝ ꯇꯧꯁꯤꯜꯂꯛꯑꯦꯕ ꯌꯥꯝ ꯇꯥꯟꯁꯤꯟꯕꯒꯤ ꯃꯑꯣꯡꯗꯅꯀꯣ ꯍꯥꯏꯗꯤ ꯑꯉꯥꯡ ꯃꯁꯥꯏꯒꯤ ꯃꯑꯣꯡꯗ ꯑꯗꯨꯝ ꯂꯩꯣꯏꯁꯤꯜꯂꯛꯑꯗꯤ ꯌꯥꯔꯔꯣꯏꯁꯨ
ꯍꯝ ꯍꯝ ꯅꯪ ꯅꯨꯗꯣ ꯌꯨꯝ ꯄꯥꯜꯂꯗ ꯀꯥꯏꯔꯛꯇ꯭ꯔꯤꯕꯣ
ꯑ
ꯀ꯭ꯔꯤꯚꯥ
ꯑꯩꯅ ꯀꯗ ꯑꯗꯨꯗꯤ ꯋꯥꯠꯅ
ꯣꯏ ꯂꯥꯎ ꯂꯥꯎꯔꯑꯅꯤ ꯁꯣꯝꯗꯅ ꯇꯧ
ꯎꯝ
ꯅꯦꯠ ꯌꯥꯝ ꯀꯟꯖꯨꯝ ꯇꯧ ꯃꯥꯜꯂꯦꯕ
ꯑꯥ ꯈꯗ
ꯅꯦꯠ ꯈꯤꯇꯪ ꯅꯨꯡꯉꯥꯏꯇꯗ ꯄꯠꯄ ꯇꯠꯈꯤꯅꯦꯕ ꯁꯤꯒꯤꯁꯦ
ꯑ
ꯎꯝ ꯎꯝ
ꯩꯅꯣꯗꯤ ꯄ꯭ꯔꯦꯝꯒꯗꯤ ꯑꯍꯤꯡꯗ ꯀꯣꯜ ꯇꯧꯁꯤꯜꯂꯛꯏ ꯄꯨꯡ ꯑꯃ ꯃꯈꯥꯏꯅꯤ ꯃꯥꯟ ꯇꯥꯔꯒꯥꯟꯗ ꯀꯣꯜ ꯇꯧꯔꯛꯏꯁꯦ ꯍ
ꯍꯦꯛ ꯂꯣꯏꯕ ꯆꯥꯛ ꯆꯥꯕ ꯆꯠꯂꯗꯕꯅꯤ ꯑꯗꯨꯒ ꯑꯗꯨꯝ
ꯖꯤ
ꯑꯥ
ꯑꯩꯈꯣꯏ ꯄꯨꯡ ꯃꯥꯄ
ꯇꯔ ꯇꯗꯔ
ꯃꯥꯄꯟ ꯃꯤꯅꯠ ꯐꯣꯔꯇꯤ ꯅꯥꯏꯟ ꯆꯠꯂꯦ
ꯑ ꯍꯣꯔꯦꯟ ꯅꯨꯃꯤꯗꯥꯡ ꯋꯥꯏꯔꯝ ꯑꯃꯨꯛ ꯇꯨꯏꯁꯜꯂꯛꯏꯕ ꯑꯗꯨꯒꯤ ꯊꯦꯡꯉꯗ ꯅꯨꯡꯉꯥꯏꯔꯣꯏꯗꯕ
ꯎꯝ ꯌꯥ ꯦ ꯁꯔꯃ
ꯋꯥ ꯕꯣꯜ ꯌꯦꯡꯗ꯭ꯔꯥ
ꯑꯦ
ꯕꯣꯜ ꯌꯦꯡꯗ꯭ꯔꯣ
ꯎꯅꯤꯡꯗꯦꯗ꯫
ꯎꯝ
ꯑ ꯋꯥꯔꯦꯗ ꯇꯧꯔꯤꯁ ꯊꯦꯡꯒꯤꯁꯦ꯫
ꯋꯥꯏꯗ ꯅꯥꯕ꯫
ꯊꯦꯅ ꯍꯦꯅ ꯄꯩꯈꯜꯂꯛꯇꯕꯅꯤ꯫ ꯁꯥꯠ ꯐꯛꯇꯕꯗꯤ ꯌꯥꯗꯕꯅꯤ꯫ ꯁꯦꯜꯅ ꯁꯦꯜ ꯄꯥꯏꯁꯜꯂꯛꯇꯕꯅꯤ ꯆꯥꯗ ꯊꯛꯇꯕꯗꯤ ꯌꯥꯗꯦ꯫
ꯎꯝ
ꯉꯝꯅ ꯉꯝꯅꯕ ꯍꯤꯡꯕ ꯍꯥꯏꯗꯨꯅꯤ꯫
ꯍꫭꯏꯅꯦ꯫
ꯎꯝ ꯌꯨꯝ ꯆꯥꯛ ꯌꯦꯟꯁꯥꯡꯗꯤ ꯅꯪ ꯊꯣꯡꯗ꯭ꯔꯣ ꯃꯔꯛ ꯃꯔꯛꯇ꯫
ꯊꫭꯡꯗ꯭ꯔꯗꯤ ꯀꯩꯅꯣ꯫
ꯄꯨꯡꯕꯨ ꯇꯔꯥ ꯇꯥ ꯗꫭꯔꯝꯃꯦꯅ꯫
ꯅꯥꯕꯨ ꯀꯩꯝ ꯇꯧꯗ꯭ꯔꯕꫭ꯫
ꯑꯥ
ꯈꯣꯡ ꯅꯥꯕ ꯀꯩꯝ ꯇꯧꯗ꯭ꯔꯕ꯫
ꯀꯩꯁꯨ ꯊꯧꯗꯣꯛ ꯇꯧꯗꯦꯗ꯫ ꯃꯔꯛ ꯃꯔꯛꯇ ꯋꯥꯅꯤ ꯅꯠꯇ꯭ꯔꯗꯤ ꯏ ꯄ꯭ꯂꯣꯒꯩ ꯑꯗꯨꯝ ꯂꯩꯔꯤꯅꯦ ꯆꯪꯗ꯭ꯔꯤ꯫
ꯆꯪꯑꯝꯈꯤꯔꫭꯏ꯫
ꯍꯥ
ꯆꯪꯉꯝꯈꯤꯔꯣꯏꯕ ꯉꯍꯥꯛ ꯌꯨꯝꯗ ꯂꯩꯕ꯭ꯔꯥ ꯈꯣꯠꯄ꯭ꯔꯥ ꯄꯨꯟꯁꯦ ꯈꯣꯠꯁꯦꯅ ꯇꯧꯔꯛꯝꯕꯅꯦ꯫ ꯥꯂꯩꯇꯦ ꯈꯣꯠꯇꯦꯅ ꯍꯥꯏꯈꯤꯕꯅꯤ꯫
ꯀꯨ ꯅꯨꯡꯃꯣꯏ ꯆꯪꯉꯔꯣꯏꯗꯕ ꯑꯣꯏꯔꯝꯅꯤꯅꯦ꯫
ꯑꯗꯨꯃꯥꯏꯅ ꯃꯥꯂꯦ ꯫
ꯇꯥꯏ ꯆꯪꯕꯅꯤ꯫
ꯅꯪ ꯕꯦꯛꯒ꯭ꯔꯥꯎꯟꯗ ꯃꯈꯣꯟꯅ ꯌꯥꯝ ꯇꯥꯏꯏ ꯁꯤ ꯌꯥꯔꯣꯏꯗꫭꯏꯔ ꯈꯪꯗꯦ꯫
ꯎꯝ
ꯅꯪ ꯕꯦꯛꯒ꯭ꯔꯥꯎꯟꯗꫭ ꯃꯈꯣꯟ ꯌꯥꯝ ꯇꯥꯏꯑꯦꯕ ꯁꯤꯗꯤ ꯌꯥꯔꯣꯏꯗꯣꯏꯔꯥ ꯈꯪꯗꯦꯕ꯫
ꯈꯪꯗꯦ ꯊꯝꯍꯧꯕꯅ ꯐꯗꯣꯏꯔꯥ꯫
ꯉꯍꯥꯛ ꯌꯦꯡꯑꯁꯤ ꯀꯩꯅꯣ ꯃꯇꯝ ꯐꯥꯍꯜꯂꯒ꯫
ꯍꯥ
ꯃꯇꯝꯗꯨꯗꯤ ꯁꯨꯍꯜꯂ ꯌꯦꯡꯉꯁꯦꯕ꯫
ꯑꯣ ꯍꯣ꯫
ꯑꯩꯖꯨ ꯉꯁꯤ ꯁꯤ ꯂꯣꯏꯔꯗꯕꯅꯦ꯫ ꯁꯦ
ꯁꯤꯒꯅꯦ ꯐꫭꯔꯇꯤꯟꯗꯤ ꯁꯨꯗꫭꯏꯅꯦ꯫ ꯁꯚꯦꯟꯇꯤꯟ ꯑꯩꯠꯇꯤꯟꯗꯤ ꯑꯦꯠꯂꯤꯁ ꯇꯧ ꯍꯥꯏꯕꯅꯦ
ꯅꯍꯥꯟꯒꯤ ꯂꯝꯖꯥꯎ ꯋꯥꯉꯥꯡꯗꯣ ꯐꯣꯟ ꯇꯧꯔꯛꯑꯝꯕꯅꯤ ꯑꯩ ꯇꯧꯕꯁꯨ ꯄꯥꯏꯗꯦꯗꯣ ꯑꯉꯥꯡꯗ
ꯕ꯭ꯂꯨꯔꯣ
ꯑꯗꯨꯝ ꯏꯆꯝ ꯆꯝꯕꯅꯦ ꯍꯥꯏꯕꯗꯣ ꯃꯉꯥꯟꯗꯨꯗꯤ
ꯆꯃꯦ ꯍꯥꯟꯅ ꯊꯦꯡꯅꯈ꯭ꯔꯦꯗꯅ ꯑꯩꯁ ꯀꯩꯝꯇ ꯃꯁꯥꯗ ꯂꯩꯒꯗꯕ ꯃꯤꯅꯦꯕ
ꯀꯩꯅꯣꯝ ꯍꯥꯏꯔꯁꯨ ꯀꯣ ꯀꯩꯅꯣꯝꯃ ꯋꯥ ꯑꯀꯟꯕ ꯑꯃ ꯍꯥꯏꯔꯁꯨ ꯅꯣꯡꯃ ꯅꯣꯡꯃ ꯊꯧꯔ ꯑꯗꯨꯝ ꯂꯩꯗꯣꯏꯅꯦꯕ
ꯎꯝ
ꯐꯔꯅꯦꯣꯏ ꯃꯣꯏ ꯕꯕꯥꯁꯨ ꯌꯥꯝ ꯐꯔ
ꯃꯥꯏꯒꯤ ꯎꯔꯤꯡ ꯊꯣꯡꯕꯒꯤ ꯑꯩꯈꯣꯏꯒꯤ ꯀꯩꯅꯣ ꯇꯧꯗꯕꯅ ꯍꯥꯏꯕꯗꯣ ꯈꯗꯥꯥꯡꯗ
ꯑꯥ
ꯑꯗꯨ ꯑꯗꯨꯅꯤ ꯑꯣꯏ
ꯈꯤꯇꯪ ꯇꯪꯉꯒ ꯂꯩꯕꯗꯣ
ꯎꯝ ꯃꯨꯟꯁꯨ ꯃꯨꯟꯗꯕꯤ ꯇꯧꯕꯤꯗꯣ
ꯐꯤꯖꯟ ꯈꯣꯖꯟ ꯇꯧꯋꯔꯦ
ꯅꯦ ꯅꯨꯡꯉꯥꯏꯒ ꯂꯩꯌꯦ ꯍꯧꯖꯤꯛꯅ ꯑꯩꯁ ꯈꯣꯡ ꯑꯗꯨꯝ ꯅꯥꯏꯗꯕ ꯑꯩꯅꯗꯣ ꯗꯣꯛꯇꯔꯗ ꯍꯪꯕꯗꯤꯦ ꯀꯩꯁꯨ ꯇꯧꯔꯣꯏꯅ ꯍꯥꯏꯔꯛꯑꯦ ꯁꯔꯨꯁꯨ ꯅꯠꯇꯦ ꯅꯪꯒꯤꯁꯤꯗꯤ
ꯎꯝ ꯀꯣꯟꯅ ꯑꯃ ꯇꯧꯔꯒꯦ
ꯆꯥꯛ ꯆꯥꯊꯣꯛꯅ ꯍꯥꯏꯔꯗꯤ ꯆꯠꯂꯣ ꯅꯪ ꯊꯦꯡꯉꯅꯤ ꯄꯨꯡ ꯇꯔꯥ ꯇꯔꯦ ꯊꯃꯕꯨꯣ ꯎꯝ